ꯏꯗꯔ ꯏꯅꯣ
ꯇꯨꯃꯤ ꯌꯦ
ꯑꯣ ꯅ
ꯍꯦꯡꯗ
ꯑꯣ ꯉꯁꯤꯩꯗꯤ ꯏꯗ꯭ꯔ ꯑꯗꯗꯦ ꯀꯔꯤꯒꯤ ꯑꯦꯛꯖꯥꯝ ꯂꯩꯕ꯭ꯔꯥ
ꯅꯠꯇꯦ ꯌꯦꯡꯅꯤꯡꯗꯕ
ꯅꯪ ꯁꯤ ꯐꯨꯠꯕꯣꯜꯁꯦ ꯏꯟꯇꯔꯦꯁ ꯀꯩꯝ ꯂꯩꯇꯕ ꯃꯥꯜꯂꯤꯅꯦ ꯑꯗꯨꯗꯤ
ꯑꯩꯈꯣꯏꯒꯤ ꯇꯤꯝꯁꯨ ꯅꯠꯇꯅ ꯃꯥꯡꯉꯡꯗꯅ
ꯑꯣ ꯑꯔꯖꯦꯟꯇꯅꯥꯔꯣ ꯇ꯭ꯔꯒ ꯄꯠ ꯋꯥꯔꯥ
ꯕ꯭ꯔꯖꯤꯜꯅꯦ ꯑꯩ
ꯑꯣ ꯍꯌꯦꯡꯁ ꯅꯕꯅꯤꯅꯦ
ꯎꯝ
ꯃꯃꯥꯗꯣ ꯉꯁꯤꯔ ꯂꯩꯕꯗꯣ
ꯃꯟꯗꯦ ꯄꯨꯡ ꯑꯃ ꯍꯥꯏꯕ꯭ꯔꯥ ꯍꯣꯔꯦꯟ ꯅꯠꯇ꯭ꯔꯣ ꯍꯌꯦꯡ꯭ꯔꯣ ꯍꯣꯔꯦꯟꯅꯣ
ꯑꯣ ꯌꯦꯉꯗ꯭ꯔꯣ
ꯎꯝ ꯌꯦꯉꯟꯅ
ꯁꯦ ꯄꯥꯎ ꯐꯗꯕ
ꯍꯥꯥ
ꯦꯣꯏ ꯃꯨꯛ
ꯑꯣ
ꯅꯨꯡꯉꯥꯏꯔꯤꯀꯣ
ꯃꯔꯑꯦ
ꯈꯕ꯭ꯔꯥ ꯅꯪꯁꯦ
ꯅꯥꯗꯦ
ꯈꯨꯕꯒꯨꯝ ꯇꯧꯖ ꯑꯁꯤ
ꯑꯁꯅꯅ ꯋꯥꯇꯦ
ꯇꯥꯗꯕ꯭ꯔꯥ
ꯇꯥꯔ ꯁꯦꯇ
ꯂꯣꯈꯕ꯭ꯔꯥ ꯅꯪ
ꯍꯨ ꯇ ꯀꯁꯨ ꯇꯧꯗꯦ ꯑꯩ
ꯑꯣ ꯅꯪꯒꯤ ꯈꯣꯟꯖꯦꯜꯁꯦ ꯍꯥꯟꯅꯒꯤ ꯀꯩꯅꯣ ꯇꯧ ꯇꯧꯕ
ꯄꯦꯁ ꯇ
ꯑꯣ ꯇꯅꯦꯗꯗꯤ
ꯎꯝ
ꯆꯥ ꯆꯥꯡꯅꯤ ꯊ ꯋꯥ
ꯊꯣꯡꯗ꯭ꯔꯤ ꯍꯣꯔꯅ ꯊꯣꯡꯕꯅꯦ ꯇꯕꯅ
ꯑꯣ ꯑꯣ ꯇꯅ ꯆ ꯇ ꯃꯤ
ꯈꯪꯗꯦ ꯀꯔꯤ ꯌꯦꯟꯁꯥꯡ ꯐꯣꯡꯅꯅꯣ ꯍꯣꯔꯦꯟ ꯕꯖꯥꯔ ꯀꯣꯝꯃꯒ ꯌꯦꯡꯗꯣꯏꯅꯦ
ꯑꯣ ꯄꯁ ꯂꯩ ꯃꯥꯜꯅꯦ
ꯄꯩꯁꯥ ꯂꯩꯗꯅ ꯀꯃꯥꯏꯅ ꯂꯩꯒꯣꯏꯔꯥ ꯄꯩꯁꯥꯗꯤ ꯑꯗꯨꯝ ꯂꯩꯕ ꯇꯥꯕꯅꯤꯅ
ꯑꯩꯒꯤꯁꯨꯁꯨ ꯊꯔꯑꯣꯅ
ꯎ ꯏ ꯃꯥꯗꯅꯤ
ꯎ ꯎ ꯐꯪꯗꯕ ꯄꯤꯗꯕ
ꯄꯤꯗ꯭ꯔꯗꯤ ꯑꯗꯨꯝ ꯄꯩꯁꯥ ꯂꯩꯇꯕꯤꯗ ꯑꯗꯨꯝ ꯂꯩꯔꯣ
ꯋꯥ ꯋꯥ
ꯎꯝ
ꯂ ꯆꯟꯗ꯭ꯔꯣ
ꯑꯣ
ꯑꯣ
ꯊꯟꯖꯟꯅ ꯂꯩꯕ ꯅꯣꯏꯗꯤ ꯆꯥ ꯆ ꯊꯣꯕ꯭ꯔꯣ
ꯈꯪꯗꯤ ꯃꯥ ꯊꯣꯡꯉꯒ ꯀꯤꯆꯦꯟꯗ ꯑꯩꯗꯤ ꯔꯨꯝꯗ
ꯑꯣ ꯑ ꯎꯝ ꯎ
ꯑꯥ
ꯆꯔ ꯆꯠ
ꯆꯠꯇꯦ ꯅꯪꯒꯤ ꯅꯃꯃꯛꯁꯨ ꯅꯨꯡꯉꯥꯏꯇꯦ
ꯑꯣ ꯅꯠꯇꯦ ꯂꯩꯗꯣ ꯀꯔꯤꯒꯤꯅꯣ ꯈꯪꯗꯦꯅꯦ
ꯎꯝ
ꯇꯥꯕ꯭ꯔꯥ
ꯎꯝ ꯇꯌꯦ
ꯅꯦꯠꯇꯣ ꯐꯨꯜ ꯂꯩꯌꯦ ꯑ ꯀꯔꯤꯒꯤꯅꯣ ꯈꯪꯗ꯭ꯔꯦꯗ ꯑꯩꯒꯤ ꯁꯄꯔꯁꯤꯅ ꯑꯣꯏꯔꯝꯃꯣ
ꯈꯪꯇꯌꯥ ꯇꯨꯅꯔ
ꯑꯁ ꯈ꯭ꯋꯥꯡꯅ ꯅꯥꯕꯅꯦ ꯅꯥꯗ꯭ꯔꯣ ꯅꯣꯏꯗꯤ ꯈꯪꯗꯦꯗ ꯑꯣ ꯅꯥꯟꯗꯣ ꯅꯍꯥꯟꯗꯣ ꯑꯩꯈꯣꯏ ꯚꯣꯂꯤꯕꯣꯜ ꯁꯥꯟꯅꯅꯕ
ꯑꯣ ꯑꯣ
ꯐꯥꯔꯁ ꯇꯥꯏ ꯑꯃꯨꯛꯀ ꯁꯥꯟꯅꯕꯒꯤ ꯅꯥꯕ ꯃꯥꯜꯂꯦ ꯈꯨꯠꯁꯤꯁꯨ ꯅꯥꯕ
ꯃꯔ ꯋꯥ
ꯑꯣ
ꯍꯒꯤ ꯏ ꯃ꯭ꯔꯥꯅꯠꯇ꯭ꯔꯦ
ꯑꯣꯏ ꯂꯦ ꯆ
ꯀꯔꯤꯒꯤꯅꯣ ꯈꯪꯗꯦ ꯍꯧꯖꯤꯛ ꯀꯁꯦ ꯅꯍꯥꯟꯒ ꯉꯁꯤ ꯉꯁꯤꯒ ꯅꯍꯥꯟꯗꯣ ꯅꯦꯠ ꯌꯥꯗꯕ ꯑꯩꯈꯣꯏ ꯑꯩꯒꯤ ꯑꯔꯁ ꯉꯁꯤ ꯅꯨꯡꯗꯥꯡꯁꯦ ꯂꯣꯏꯈ꯭ꯔꯅꯦꯕ ꯑꯗꯨꯒꯤ ꯑꯣꯏꯔꯝꯃꯅꯤ
ꯎꯝ ꯎ
ꯅꯦꯠꯇꯣ ꯊꯤꯕ ꯑꯩꯈꯣꯏꯗ ꯀꯩꯅꯣ ꯔꯤꯆꯥ ꯇꯧ ꯂꯣꯏ ꯐ꯭ꯔꯗꯤꯀꯣ ꯂꯣꯏ
ꯑꯩꯁꯨ ꯅꯍꯥꯟꯋꯥꯏ ꯑꯗꯨꯝ ꯇꯧꯅꯅꯤ
ꯑꯣ ꯑꯗꯨ ꯑꯗꯨ ꯑꯗꯨ ꯑꯗꯨ ꯑꯗꯨꯒꯤ ꯑꯣꯏꯔꯝꯒꯅꯤ ꯑꯗꯨꯗꯤ ꯍ ꯈꯪꯗꯔꯦ
ꯀꯅꯥꯅꯣ ꯑꯅꯣꯟ ꯅꯝꯕꯔ ꯑ ꯀꯣꯜ ꯇꯧꯔꯛꯑꯦꯁꯤꯦꯔ ꯀꯣꯜ ꯇꯧꯖꯒꯦ
ꯑꯣ ꯅꯨꯄꯤ ꯑꯣꯏꯕꯒꯤꯖꯤ ꯏꯁꯇꯥꯞ ꯇꯧꯔꯝꯒꯅꯤꯅꯦ
ꯎ ꯈꯪꯗꯦ
ꯅꯨꯄꯥꯗꯤ ꯑꯣꯏꯔꯝꯒꯅꯤꯅꯦ
ꯀꯅꯥꯅ ꯈꯪꯕꯅꯣ ꯅꯟꯖꯣꯟ ꯅꯝꯕꯔ ꯕꯨ ꯅꯨꯄꯥ ꯔ ꯅꯨꯄꯤ ꯔ ꯀꯅꯥ ꯈꯪꯕꯅꯣ ꯑꯟꯅꯣꯠ ꯅꯝꯕꯔ ꯂꯥꯛꯑꯗꯤ ꯅꯨꯄꯥꯅꯦꯅꯥ ꯈꯟꯕꯔꯥ ꯑꯣꯢꯁꯨ ꯑꯣꯏꯔꯣꯢꯗꯕꯗ
ꯑꯗꯨꯅꯦ ꯎꯝ
ꯍꯌꯦꯡꯗꯤꯀꯣꯂꯦꯁ ꯆꯠꯀꯗ꯭ꯔꯣ
ꯑꯣ ꯑꯣ ꯑꯣ ꯀꯥꯎꯈ꯭ꯔꯕ ꯀꯣ
ꯎꯝ ꯃꯊꯪꯗꯗꯤ ꯀꯥꯎꯕꯤꯔꯅꯨ
ꯀꯥꯎꯔꯔꯣꯏ
ꯑꯩ ꯑꯣꯏꯅ ꯊꯧꯕꯤꯌꯣꯔ ꯎꯝ ꯀꯥꯏ ꯑꯥꯎꯅ ꯊꯣꯝꯕꯤꯒꯦ ꯢꯕꯦꯝꯃꯥ
ꯍꯥꯎꯅ ꯆꯥꯅꯤꯡꯗꯦ ꯍꯥꯎꯗꯕ ꯆꯥꯅꯤꯡꯉꯦ ꯑꯩꯈꯣꯏꯗꯤ
ꯀꯔꯤꯒꯤ
ꯈꯪꯗꯦ
ꯑꯗꯨꯗꯤ ꯅꯪꯂꯤ ꯈꯨꯁꯤꯅꯤꯅꯦ
ꯑꯥ ꯍꯥꯎꯕꯨ ꯍꯥꯎꯗ꯭ꯔꯗꯤ ꯑꯗꯨꯝ ꯌꯥꯔ ꯑꯩꯈꯣꯏꯗꯤ ꯍꯥꯎꯕ ꯆꯅꯤꯡꯉꯤ
ꯑꯩꯈꯣꯏꯕꯨꯗꯤ ꯍꯥꯎꯕ ꯆꯥꯅꯤꯡꯉꯤꯅꯦ
ꯑꯩꯏꯗꯤ ꯍꯥꯎꯕ ꯆꯅꯤꯡꯗꯦ ꯍꯥꯎꯗꯕꯥ ꯉꯥꯛ ꯆꯥꯅꯤꯡ
ꯈꯩꯗꯨꯁꯨ
ꯐꯥꯕꯖꯥꯠꯅꯤ
ꯌꯥꯏ ꯌꯥꯏ ꯅꯪ ꯌꯥꯏ
ꯎꯝ
ꯌꯥꯝ ꯁꯥꯕ꯭ꯔ ꯉꯁꯤꯗꯤ ꯅꯣꯏꯁꯨ
ꯍꯥꯥ
ꯌꯥꯝ ꯁꯥꯕ꯭ꯔꯥ ꯅꯨꯡꯁꯥꯗꯣ
ꯁꯥꯗꯦ ꯅꯨꯡꯁꯤꯗꯤ ꯑꯗꯨꯝ ꯅꯣꯡꯉꯥꯟꯕꯗꯩꯑꯗꯨꯝ ꯏꯡꯢ
ꯑꯣ ꯑꯩꯈꯣꯢꯗꯗꯤ ꯑꯁ ꯑꯁ ꯃꯨꯟꯒꯗꯧꯔꯦꯅꯦ ꯁꯥꯃꯟꯕ
ꯑꯣ ꯁꯤꯗꯗꯤ ꯀꯩꯁꯨ ꯇꯧꯗꯦ ꯑꯩꯈꯣꯏ ꯁꯤꯗꯤ ꯑꯗꯨꯝ ꯅꯣꯡ ꯃꯥꯡꯉꯦ ꯑꯗꯨꯝ ꯂꯩꯕ ꯌꯥꯏ
ꯑꯣ ꯑꯩꯈꯣꯏꯗꯤ ꯑꯁ ꯌꯥꯗ꯭ꯔꯦ ꯁꯥꯃꯟꯕ
ꯀꯩꯁꯨ ꯇꯧꯗꯦ ꯑꯩꯈꯣꯏꯅꯗꯤ
ꯑꯣ ꯑꯣ
ꯑꯗꯨꯝ ꯂꯩꯕ ꯅꯨꯅꯨꯡꯃꯥꯏ ꯍꯥꯏꯇꯥꯔꯦ ꯑ ꯇꯨꯝꯅꯤꯡꯉꯦꯍꯦ
ꯇꯨꯝꯃꯣ ꯇꯨꯝꯃꯣ ꯀꯣꯜ ꯂꯣꯏꯔꯒ ꯇꯨꯝꯃꯣ
ꯅꯪꯒꯤ ꯐꯣꯟꯗ ꯅꯤꯔ ꯍꯦꯗ ꯈꯔ ꯐꯥꯕ ꯊꯥꯔꯛꯑꯣ ꯍꯥꯏꯅ
ꯅꯪ ꯑꯣꯏꯅ ꯊꯥꯔꯛꯈ꯭ꯔꯣꯅ ꯇꯥꯃꯅꯤ
ꯈꯪꯗꯦ ꯉꯁꯤꯗꯤ ꯀꯗꯥꯏ ꯆꯠꯄ꯭ꯔꯣ
ꯉꯁꯤꯗꯤ ꯁꯟꯗꯦꯅꯤ ꯑꯗꯨꯒꯤ ꯌꯨꯝꯗ ꯂꯩꯌꯦ ꯍꯌꯦꯡ ꯍꯌꯦꯡꯒꯤ ꯂꯧ ꯆꯈ꯭ꯔꯅꯤ
ꯑꯣ ꯑꯣ ꯁꯌꯦ ꯐꯥꯏ
ꯎꯝ ꯂꯧꯎꯗ ꯀꯣ ꯎꯝ ꯇꯨꯝꯃꯒ ꯊꯕꯛ ꯁꯨꯅꯤꯉꯥꯏ
ꯑꯥ ꯅꯨꯉꯥꯏꯕꯅꯦ ꯂꯧ ꯆꯠꯄꯁꯨ ꯌꯨꯝꯗ ꯂꯩꯕ ꯁꯔꯣꯛꯄꯨꯗꯤ ꯆꯠꯄꯅ ꯅꯨꯡꯉꯥꯏꯕꯅꯤꯗ
ꯍꯣꯏ ꯑꯗꯨ ꯍꯥꯏꯇꯥꯔꯦ
ꯎꯝ
ꯎꯝ ꯍꯝ ꯉꯁꯤꯒꯤꯁꯤ ꯁꯦ ꯑꯁ ꯅꯨꯡꯗꯥꯡꯒꯤꯁꯦ ꯑꯝꯕꯤ ꯂꯩꯒꯗ꯭ꯔꯥ ꯀꯣꯅ ꯀꯣꯅꯔꯣꯏꯗ꯭ꯔꯥ ꯈꯪꯗ꯭ꯔꯦꯅꯦ ꯕ꯭ꯔꯥꯖꯤꯜ ꯅꯠꯇꯕ ꯀꯩꯅꯣꯗꯣ ꯏꯁꯄꯦꯟꯒꯗꯣ ꯇꯥꯈ꯭ꯔꯅꯦꯕ ꯑꯃꯨꯛ ꯇꯨꯝꯃꯣꯏꯅꯦ ꯉꯁꯤꯁꯨ ꯍ ꯍ
ꯐꯥꯏꯚ ꯖꯤ ꯅꯠꯇ꯭ꯔꯣ ꯅꯪꯡꯒꯤ ꯅꯦꯠꯋꯥꯔ꯭ꯛ
ꯑꯩꯈꯣꯏꯗꯤ ꯆꯤꯡꯗꯅꯤꯅ ꯐꯥꯏꯚ ꯖꯤ ꯄꯤꯗ꯭ꯔꯤꯑꯦꯕ
ꯎꯝ ꯎꯝ
ꯍꯥꯟꯅꯗꯤ ꯇꯦꯁ ꯇꯧꯔꯝꯃꯦ ꯑꯩꯈꯣꯏ ꯏꯌꯥꯔꯇꯦꯜꯗꯣ ꯑꯗꯨ ꯌꯥꯏꯌꯦ ꯑꯗꯨ ꯊꯥꯗꯕꯀꯣ ꯄꯤꯗꯕ ꯃꯣꯏꯅ ꯀꯔꯤꯒꯤꯅꯣ ꯈꯪꯗꯦ
ꯄꯤꯕ ꯌꯥꯔꯕꯅꯤ ꯍꯦ ꯐꯥꯏꯚ ꯖꯤꯁꯣ
ꯑꯇꯩꯗꯤ ꯄꯤꯈ꯭ꯔꯕꯅꯦꯕ ꯑꯗꯨꯝ ꯎ ꯀ ꯀꯥꯏꯗ ꯃꯔꯣꯝꯗꯤ ꯄꯤꯈ꯭ꯔꯕꯅꯦ ꯑꯩꯈꯣꯏ ꯄꯤꯗ꯭ꯔꯤ
ꯑꯗꯨꯗꯤ ꯐꯥꯏꯚ ꯖꯤ ꯐꯣꯟ ꯄꯥꯏꯔꯒ ꯀꯥꯟꯅꯗ꯭ꯔꯦ ꯅꯪ
ꯍꯣꯏ ꯑꯗꯨꯅꯤ ꯖꯤꯔꯤꯗ ꯆꯠꯂꯗꯤꯀꯣ ꯀꯩꯅꯣ ꯐ꯭ꯔꯤꯅꯦꯕ ꯑꯩꯈꯣꯏꯗ ꯇꯥꯔꯤꯗꯨ ꯊ꯭ꯔꯤꯃꯤ ꯄꯥꯏꯕ ꯉꯝꯗ꯭ꯔꯦ ꯑꯗꯨ ꯀꯩꯅꯣ ꯌꯨꯝꯗ ꯍꯜꯂꯗꯤ ꯑꯗꯨꯃꯛ ꯀꯣꯅꯥꯗ꯭ꯔꯦꯕ
ꯑ ꯕꯨꯁꯇꯔꯗꯤ ꯗꯨꯗ ꯀꯥꯄ ꯃꯔꯃꯅꯤ ꯍꯦ ꯑꯗꯨꯗꯤ
ꯑꯣ ꯆꯔꯕꯤꯗꯨ ꯆꯥꯃꯉꯥ ꯑꯣꯏꯗ꯭ꯔꯕꯅꯤ ꯊꯥ ꯀꯌꯥ ꯒꯤ ꯑꯗꯣꯗꯣ ꯀꯣꯏ ꯀꯥꯞꯄꯗꯣ
ꯑꯣ ꯅꯣꯏꯗꯤ ꯒꯦꯝ ꯁꯥꯅꯕꯒꯤꯅꯤꯗ ꯀꯣ ꯒꯦꯝ ꯁꯅꯥꯕꯒꯤ ꯑꯦꯝꯕꯤꯗꯨ ꯌꯥꯝ ꯆꯥꯔꯝꯒꯅꯦꯕ ꯍꯂꯣ ꯍꯜꯂꯣ ꯍꯂꯣ ꯇꯥꯗ꯭ꯔꯦ